ꯍꯜꯂꯣ
ꯍꯜꯂꯣ
ꯇꯥꯕ꯭ꯔꯣ ꯆꯦ
ꯍꯜꯂꯣ ꯑ ꯇꯥꯏꯌꯦ
ꯑꯣ ꯑꯣ ꯀꯩꯗꯧ
ꯇꯥꯗꯕ꯭ꯔꯣ ꯑꯩꯗꯣ ꯀꯩꯅꯣꯝ ꯋꯥꯏꯐꯥꯏꯗꯣ ꯅꯨꯡꯉꯥꯏꯇꯕ ꯋꯥꯏꯐꯥꯏꯗꯣ ꯅꯨꯡꯉꯥꯏꯇꯕꯀꯣ
ꯑꯣ ꯑꯣ ꯑꯣ ꯍꯧꯖꯤꯛꯀꯤ ꯅꯨꯡꯉꯥꯏꯔꯕꯣ
ꯈꯪꯗꯦꯗ ꯉꯁꯤꯖꯦ ꯅꯦꯠꯋꯥꯛꯇꯣ ꯀꯩꯅꯣ ꯇꯧꯋꯦꯕ ꯐꯥꯏꯚ ꯖꯤ ꯑꯃꯨꯛ ꯐꯥꯏ ꯑꯃꯨꯛ ꯐꯥꯗꯕ ꯑꯗꯨꯃꯥꯏ ꯇꯧꯕꯗꯣ
ꯑꯣ ꯑꯣ ꯆꯥꯛ ꯆꯥꯔꯕꯣ
ꯆꯥꯔꯦ ꯍꯣꯏ ꯅꯪꯗꯤ
ꯀꯩ ꯑꯩꯁꯨ ꯆꯥꯔꯦ ꯀꯩ ꯍꯤꯟꯗꯥꯡ ꯆꯥꯒꯦ
ꯀꯣꯕꯤ ꯆꯝꯐꯨꯠꯅꯦꯗꯥ ꯆꯥꯛ ꯏꯟꯖꯥꯡ ꯊꯣꯡꯅꯤꯡꯉꯥꯏ ꯇꯟꯃꯟꯗꯅꯀꯣ
ꯂꯥꯏꯔꯤꯛ ꯄꯥꯗꯣꯏꯔꯣ ꯈꯪꯗꯦ ꯑꯣ ꯑꯩ ꯀꯩꯅꯣ ꯑꯣ ꯑꯣ ꯑꯈꯣꯏꯒꯤ ꯌꯦꯟ ꯊꯣꯡꯉꯦ ꯉꯁꯤ
ꯑꯣ
ꯄꯔꯤꯈꯥ ꯅꯨꯡꯉꯥꯏꯔꯝꯕꯣ ꯆꯦ ꯑꯗꯣ ꯑꯩꯒꯤ ꯈꯣꯟꯖꯦꯜꯁꯦ ꯑ ꯀꯩꯅꯣ ꯏꯀꯣ ꯊꯣꯛꯑꯦ ꯈꯪꯗꯤꯌꯦ ꯎꯝ ꯑꯗꯨꯗꯤ ꯑꯩ ꯑꯗꯨꯝ ꯉꯥꯡꯉꯛꯑꯒꯦꯀꯣ ꯍꯨꯝ ꯑꯩ ꯑꯗꯨꯝ ꯉꯥꯡꯉꯛꯑꯒꯦꯕ
ꯍꯣꯏ ꯍꯣꯏ
ꯍꯣꯏ ꯍꯣꯏ ꯑꯦꯛꯖꯥꯝ ꯀꯔꯤ ꯀꯔꯤ ꯅꯨꯡꯉꯥꯏꯔꯝꯕ꯭ꯔꯣ ꯀꯃꯥꯏ ꯇꯧꯒꯦ
ꯏꯁ ꯌꯥꯝ ꯂꯨꯏꯑꯦ ꯏꯕꯦꯝꯃꯥ
ꯇꯦꯟ ꯃꯥ꯭ꯔꯛꯁꯀꯤ ꯑ ꯃꯥ꯭ꯔꯛ ꯇꯔꯥꯒꯤꯁꯦ ꯀꯣꯏꯁꯟ ꯃꯉꯥ ꯄꯤꯌꯦꯕ ꯃꯣꯏꯗꯣ ꯑꯗꯣ ꯑꯩꯈꯣꯏꯅ ꯑꯟꯁ꯭ꯔꯗꯣ ꯄꯦꯖ ꯃꯔꯤ ꯃꯉꯥ ꯏꯗꯣꯏꯅꯦꯕ
ꯏꯗꯣꯏꯅꯦꯕ ꯑꯣ
ꯑꯗꯨꯒꯥ ꯁꯦꯚꯦꯟ ꯃꯥ꯭ꯔꯛꯁꯀꯤꯅ ꯑꯅꯤ ꯄꯤꯌꯦ
ꯄꯤꯌꯦ ꯑꯣ
ꯑꯗꯨꯒ ꯐꯣꯔ ꯃꯥ꯭ꯔꯛꯁꯀꯤꯅ ꯃꯔꯤ ꯄꯤꯌꯦ ꯑꯗꯣ ꯄꯨꯡ ꯑꯍꯨꯝꯗ ꯀꯩꯅꯣ ꯂꯣꯏꯁꯤꯟꯅꯤꯡꯉꯥꯏ ꯇꯧꯗꯣꯏꯅꯦꯕ
ꯑꯣ
ꯌꯥꯝ ꯋꯥꯕꯖꯥꯠꯅꯤ
ꯎꯝ ꯑꯁ ꯈꯪꯗꯦꯗ ꯂꯥꯏꯔꯤꯛ ꯄꯥꯅꯤ ꯈꯟꯕꯗ ꯑꯩꯗꯤ ꯑꯁ ꯇꯝꯕꯨ ꯇꯝꯅꯤꯡꯗ꯭ꯔꯝꯅꯤ
ꯅꯪ ꯅꯍꯥꯟ ꯑꯩ ꯐꯣꯝ ꯊꯥꯔꯛꯄꯗꯣ ꯊꯥꯈ꯭ꯔꯕꯣ ꯑꯣꯟꯂꯥꯏꯟꯗ
ꯑ ꯊꯥꯈ꯭ꯔꯦ ꯑꯗꯣ ꯀꯩꯅꯣꯒꯤ ꯃꯣꯏꯒꯤꯗꯣ ꯑꯃꯨꯛ ꯁꯞꯃꯤꯁꯟ ꯇꯧꯕꯒꯤ ꯑꯃꯨꯛ ꯍꯥꯏ ꯀꯩꯒꯤꯅꯣ ꯈꯪꯗꯦ
ꯑꯣ ꯑ ꯑꯣ ꯑꯣꯟꯂꯥꯏꯟꯗ ꯅꯪ ꯊꯥꯈꯤꯕꯒꯤ ꯀꯩꯅꯣꯗꯣ ꯔꯤꯁꯤꯞꯇꯣ
ꯑꯥ
ꯑꯗꯨꯝ ꯃꯥꯡꯍꯟꯒꯅꯨꯀꯣ ꯃꯣꯏ ꯑꯗꯨꯝ ꯂꯧꯕꯅꯦ ꯑꯗꯣ ꯌꯥꯝ ꯆꯪꯕꯅꯦ
ꯑꯩ ꯃꯣꯏꯒꯤ ꯑꯣꯟꯂꯥꯏꯟꯗꯁꯨ ꯇꯧꯔꯦ ꯑꯗꯨꯒ ꯄꯦꯄꯔ ꯑꯣꯏꯅ ꯑꯃꯨꯛ ꯆꯤꯡꯊꯣꯔꯛꯑꯒ ꯃꯣꯏꯗ ꯑꯃꯨꯛ ꯄꯤꯁꯜꯂꯛꯑꯣꯅ ꯍꯥꯏꯌꯦꯕ ꯑꯗꯣ ꯉꯥꯡ ꯑꯉꯥꯡꯁꯦ ꯀꯩꯅꯣ ꯉꯔꯥꯡ ꯆꯠꯂꯨꯕꯅꯦꯕ ꯄꯤꯁꯟꯕ ꯑꯗꯨ ꯑꯣꯖꯥꯉꯩꯁꯨ ꯑꯝꯇ ꯂꯩꯍꯧꯗꯦ ꯄꯔꯤꯈꯥ ꯇꯧꯕꯒꯤꯅꯦꯅ ꯃꯣꯏ ꯄꯨꯟꯆꯦꯟ ꯆꯦꯟꯅꯔꯤꯦꯅ ꯍꯥꯏꯔꯒ ꯑꯗꯨꯝ ꯀꯩꯅꯣ ꯃꯣꯏꯒꯤ ꯗꯤꯄꯥꯔꯠꯃꯦꯟꯗꯨꯗꯤ ꯊꯣꯡ ꯍꯥꯡꯉꯒ ꯊꯝꯃꯝꯃꯦꯕ ꯑꯗꯨꯒ ꯑꯣꯖꯥꯗꯤ ꯂꯣꯏꯅ ꯑꯝꯇ ꯂꯩꯔꯝꯗꯕ ꯑꯗꯒꯤ ꯁꯥꯏꯟꯁꯇꯁꯨ ꯏꯪꯂꯤꯁꯀꯤꯗꯨꯅ ꯀꯔꯝꯕ ꯑꯣꯏꯗꯣꯏꯖꯥꯠꯅꯣꯕ ꯑꯅꯤꯁꯨꯕ꯭ꯔꯣ ꯑꯗꯨꯝ ꯀꯩꯅꯣꯒꯤ ꯏꯁꯇ꯭ꯔꯤꯝ ꯍꯥꯏꯗꯤ ꯑꯥꯔꯠ ꯁꯥꯏꯟꯁꯀꯤ ꯑꯗꯨꯝ ꯏꯪꯂꯤꯁꯀꯤ ꯑꯣꯏꯅ ꯗꯤꯄꯥꯔꯠꯃꯦꯟꯁꯦ
ꯈꯪꯗꯦ ꯀꯩꯅꯩꯅꯣ ꯑꯣꯐꯤꯁ ꯀ꯭ꯂꯔꯛ ꯑꯃ ꯑꯦꯁꯤꯁꯇꯦꯟ ꯑꯃ ꯂꯩꯕꯅꯦ ꯏꯪꯂꯤꯁꯀꯤꯀꯣ ꯏꯪꯂꯤꯁ ꯗꯤꯄꯥꯔꯠꯃꯦꯟꯒꯤ ꯃꯤꯁ ꯑꯃ ꯂꯩꯕꯅꯦꯕ ꯃꯥ ꯀꯩꯅꯣ ꯃꯥꯗ ꯑꯗꯨꯝ ꯑꯩꯈꯣꯏꯁꯨ ꯅꯍꯥꯟ ꯄꯤꯕꯗꯣ ꯆꯤꯡꯊꯣꯛꯑꯒ ꯄꯤꯕꯅꯦꯕ ꯃꯉꯣꯟꯗ
ꯑꯗꯨꯗꯤ ꯑꯗꯨ ꯗꯤꯄꯥꯔꯠꯃꯦꯟ ꯃꯣꯏꯅ ꯑꯃꯨꯛ ꯍꯥꯏꯔꯤꯁꯤꯅ ꯑꯣꯖꯥꯉꯩꯗ ꯑꯃꯨꯛ ꯄꯤꯌꯣꯅ ꯍꯥꯏꯕ ꯑꯗꯨ ꯑꯣꯖꯥꯗ ꯅꯠꯇ꯭ꯔꯁꯨ ꯑꯇꯣꯞꯄ ꯀ꯭ꯂꯥꯛꯀꯨꯝꯕꯅꯤ ꯈꯪꯗꯦ ꯍꯥꯏꯗꯤ ꯑꯦ ꯑꯗꯨꯝ ꯑꯦꯕ꯭ꯂꯣꯛꯀꯨꯝꯕꯗ ꯆꯠꯂꯒ ꯄꯤꯁꯟꯕ ꯌꯥꯔꯣꯏꯗ꯭ꯔꯥ ꯁꯤꯅꯤ ꯈꯜꯂꯤꯁꯦ ꯑꯃꯨꯛ
ꯎꯝ ꯑꯩꯈꯣꯏ ꯃꯇꯝꯗꯨꯗꯤ ꯑꯦ ꯕ꯭ꯂꯣꯛꯇ ꯆꯠꯇꯦ
ꯨꯝ ꯀꯩꯅꯣꯗꯀꯣ ꯗꯤꯄꯥꯔꯠꯃꯦꯟꯒꯤ ꯑꯦꯁꯤꯁꯇꯦꯟ ꯑꯃ ꯩꯕ
ꯃꯪꯉꯣꯟꯗ ꯑꯗꯨꯝ ꯄꯤꯁꯟꯈ꯭ꯔꯕꯅꯦꯕ
ꯑꯗꯨ ꯑꯃꯨꯛꯀ ꯍꯌꯦꯡ ꯑꯃꯨꯛꯀ ꯑꯃꯨꯛ ꯆꯠꯀꯦ ꯇꯧꯔꯤꯅꯦ ꯑꯗꯣ ꯖꯦꯔꯣꯏꯒꯤ ꯄꯩꯈꯥ ꯊꯥꯗꯕ꯭ꯔ ꯍꯍꯦ
ꯍꯌꯦꯡꯁꯦ ꯍꯇꯦ ꯑꯗꯨ
ꯇꯣ
ꯑꯩꯈꯣꯏ ꯍꯌꯦꯡꯁꯦ ꯑꯣꯐꯅꯦꯕꯀꯣ
ꯑ ꯑꯣꯖꯥ ꯂꯥꯛꯇꯣꯏ ꯆꯠꯂ ꯍꯌꯦꯡꯣ ꯑꯗꯣ
ꯈꯪꯝꯗꯒꯦ ꯂꯥꯛꯇꯦ ꯂꯥꯛꯂꯝꯝꯃꯨꯅꯦ ꯍꯥꯏꯗꯤꯕꯣ ꯑꯩꯈꯣꯏ ꯈꯛꯇꯅꯦ ꯅꯠꯇꯦꯕ ꯑꯦꯖꯝ ꯊꯥꯕꯗꯣ
ꯑꯥ
ꯀꯩꯅꯣ ꯑꯟꯗꯔ ꯒ꯭ꯔꯦꯖꯨꯋꯦꯠ ꯁꯤꯡꯁꯨ ꯊꯥꯏꯌꯦꯕ ꯍꯧꯖꯤꯛꯀꯥꯟꯁꯦ
ꯑꯣ
ꯂꯩꯗꯤ ꯂꯩꯗꯧ ꯃꯥꯥꯡꯒꯦ
ꯌꯨ ꯖꯤꯒꯤ ꯍꯧꯖꯤꯛ ꯑꯦꯛꯖꯥꯝ ꯄꯔꯤꯈꯥ ꯂꯣꯏꯗꯕ ꯌꯥꯎꯕ꯭ꯔꯣꯅꯦ
ꯎꯝ ꯍꯣꯏ ꯃꯣꯏꯗꯣ ꯁꯚꯦꯟꯒꯤꯔ ꯑꯩꯠꯀꯤꯔ ꯊꯥꯔꯝꯃꯦ ꯃꯣꯏꯗꯣ
ꯑꯣ ꯑꯩꯠꯀꯤ ꯄꯔꯤꯈꯥ ꯂꯩꯌꯦꯅꯗꯤ ꯍꯥꯏꯕꯗꯤ ꯑꯗꯨ ꯀꯔꯝ ꯀꯥꯟꯗꯅꯣꯗꯤ ꯈꯪꯗꯦ
ꯎꯝ ꯃꯣꯏ ꯃꯣꯏ ꯍꯧꯖꯤꯛꯀꯥꯟ ꯊꯥꯔꯝꯃꯦ ꯀꯩ ꯏꯁꯇ꯭ꯔꯤꯝꯅꯣꯗꯤ ꯈꯪꯗꯦꯀꯣ ꯎꯝ ꯀꯩ ꯗꯤꯄꯥꯔꯠꯃꯟꯅꯣ ꯍꯥꯏꯕꯗꯤ ꯈꯪꯗꯦ
ꯑꯣꯥ
ꯑꯦꯛꯖꯥꯝꯗꯤ ꯊꯥꯕꯅꯦ ꯃꯣꯏꯒꯤ
ꯑꯗꯨꯗꯤ ꯃꯣꯏꯒꯤꯁꯨ ꯈꯪꯗꯦ ꯍꯌꯦꯡ ꯑꯃꯨꯛꯀꯁꯨ ꯑꯃꯨꯛ ꯆꯠꯂꯒ ꯊꯥꯖꯤꯟꯗꯕꯤꯒꯤ ꯑꯃꯨꯛ ꯂꯥꯛꯑꯗꯤ ꯑꯁ ꯑꯔꯦꯝꯕꯨ ꯇꯥꯉ ꯑꯅꯤꯔ
ꯍꯅꯦ ꯑ ꯅꯅꯥꯠꯄ꯭ꯔꯣꯅ ꯅꯅꯥꯠꯄ꯭ꯔꯣ ꯂꯥꯄ꯭ꯔꯣ
ꯑꯣ ꯃꯤꯅꯠ ꯊꯥꯔꯇꯤ ꯐꯥꯏꯚ ꯐꯣꯔꯇꯤꯃꯨꯛ ꯆꯪꯉꯦ ꯑꯗꯨꯐꯥꯎꯕ ꯂꯥꯛꯄꯗ
ꯈꯣꯡꯉ
ꯈꯣꯡꯅ ꯅꯠꯇꯦ ꯀꯩꯅꯣꯅ ꯒꯥꯔꯤꯅ
ꯂꯥꯛꯄꯦꯅꯦ ꯊ
ꯎꯝ ꯂꯥꯞꯄꯦ ꯑꯁ ꯈꯪꯗꯦ ꯑꯗꯣ ꯀꯩꯅꯣꯒꯤ ꯑꯗꯨꯝ ꯄꯩꯁꯥꯗꯤ ꯌꯥꯝꯃꯦ ꯈꯔ ꯀꯩꯅꯣ ꯇꯧꯕꯒꯤ ꯐꯣꯝ ꯊꯥꯖꯤꯟꯕꯩꯗꯣ ꯔꯦꯖꯤꯁꯇꯔ ꯇꯧꯕꯩꯗꯣ
ꯑꯣ ꯌꯥ ꯂꯧꯎꯒꯦ
ꯐꯥꯏꯚ ꯍꯟꯗ꯭ꯔꯦꯠ
ꯅꯣꯏꯒꯤꯅ ꯅꯣꯏꯒꯤꯅ ꯀꯩꯅꯣ ꯑꯣꯏꯕꯒꯤ ꯑꯣꯏꯔꯝꯅꯦ ꯑꯩꯈꯣꯏꯒꯤꯅ ꯀꯩꯅꯣ ꯑꯩꯈꯣꯏꯗꯤ ꯑꯦꯁ ꯇꯤ ꯑꯣꯏꯕꯒꯤꯀꯣ
ꯎꯥ
ꯌꯥꯝꯗꯕꯅꯦ
ꯎꯝ ꯆꯍꯣꯏꯒꯤ ꯑꯃ ꯃꯣꯔꯣꯛ ꯃꯦꯠꯄꯗ ꯍꯪꯒꯥꯝꯒꯤ ꯃꯍꯤꯅ ꯇꯧꯔ ꯃꯦꯠꯐꯝ ꯌꯥꯎꯕ꯭ꯔꯥ ꯁꯤ ꯈꯪꯕ꯭ꯔꯥ
ꯍ ꯍꯣꯏ ꯌꯥꯎꯋꯦ ꯌꯥꯎꯋꯦ ꯈꯔꯃꯝꯕꯗꯨꯒ
ꯑꯗꯨꯒꯤꯗꯣ ꯑꯝꯇ ꯍꯥꯏꯔꯛꯎꯅꯦ ꯑꯩꯁꯦ ꯍꯣꯁꯇꯦꯜꯗ ꯑꯉꯥꯡ ꯑꯃ ꯂꯩꯕꯅꯦꯕ ꯃꯥꯅ ꯇꯧꯈꯤꯕꯅꯦꯕꯀꯣ ꯑꯗꯨ ꯑꯩꯁꯦ ꯃꯥꯅ ꯁꯨꯃꯥꯏꯅ ꯇꯧꯒꯗꯕꯅꯤ ꯁꯨꯃꯥꯏꯅ ꯇꯧꯒꯗꯕꯅꯤ ꯑꯗꯣ ꯑꯗꯨꯗꯤ ꯍꯥꯏꯔꯛꯈꯤꯕꯅꯦꯕ ꯑꯗꯨꯒ ꯑꯩꯅ ꯐꯖꯅ ꯈꯪꯗꯕꯗꯣ ꯍꯪꯒꯥꯝ ꯀꯩꯀꯩꯗꯤ ꯃꯥꯅ ꯄꯟꯗꯤ ꯄꯜꯂꯦ ꯑꯗꯨ ꯑꯣꯏꯔꯁꯨ ꯑꯩꯗꯣ ꯀꯥꯎꯈ꯭ꯔꯦꯕ ꯏꯁꯛꯂꯒꯁꯨ ꯊꯝꯍꯧꯗ꯭ꯔꯦ ꯑꯗꯨ ꯆꯦ ꯈꯪꯉꯗꯤ ꯑꯃꯝꯇ ꯍꯥꯏꯔꯛꯑꯣꯅꯦ
ꯍꯥꯏꯗꯤ ꯍꯪꯒꯥꯝꯒꯤ ꯀꯩꯅꯣꯗꯨꯔ ꯃꯍꯤꯒꯨꯝꯕꯗꯨꯗꯣ
ꯑꯥ ꯑꯥ ꯑꯥ ꯃꯍꯍꯤ
ꯑ ꯑꯥ ꯑꯥ ꯑ ꯑ ꯃ
ꯃꯍꯤꯗꯨ ꯍꯥꯏꯁꯦ ꯎꯝ ꯃꯣꯔꯣꯛꯇꯣ ꯑꯣꯣꯏ ꯃꯍꯤ ꯁꯦꯝꯕꯩꯁꯨ ꯑꯗꯨꯒ ꯃꯣꯔꯣꯛꯇꯣ ꯀꯃꯥꯏꯅ ꯃꯦꯠꯀꯦꯗꯣ ꯑꯗꯨꯝ ꯍꯧꯕꯗꯒꯤ ꯑꯗꯨꯝ ꯍꯥꯏꯔꯛꯑꯣꯅꯦꯁꯦ
ꯎ ꯃꯍꯤꯦꯁ ꯊꯦꯡꯕꯗꯨꯗꯤ ꯍꯪꯒꯥꯝꯗꯣ ꯀꯩꯅꯣ ꯇꯧꯔꯒ ꯑꯗꯨꯝ ꯑꯩꯈꯣꯏ ꯃꯩꯗꯥ ꯄꯨꯔꯤ ꯁꯦꯝꯅꯤꯉꯥꯏ ꯑꯗꯨꯝ ꯇꯧꯕꯗꯣ ꯑꯩꯈꯣꯏ ꯈꯨꯠꯅ
ꯑꯥ
ꯑꯗꯨꯃꯥꯏꯅ ꯇꯧꯔꯅꯦꯕꯀꯣ ꯑꯗꯨꯒ ꯍꯪꯒꯥꯝ ꯍꯪꯒꯥꯝꯗꯣ ꯈꯔ ꯁꯦꯐ ꯑꯣꯏꯔꯗꯤ ꯑꯩꯈꯣꯏ ꯈꯨꯠꯅ ꯑꯃꯨꯛ ꯁꯨꯝꯗꯣꯏꯅꯦꯕ
ꯑꯥ
ꯑꯗꯨꯒ ꯃꯍꯤꯗꯣ ꯊꯣꯛꯄꯗꯣ ꯃꯍꯤꯗꯣ ꯂꯧꯊꯣꯛꯑꯒ ꯆꯐꯨ ꯑꯃꯗ ꯊꯝꯃꯅꯤꯗꯨꯅ
ꯑꯥ
ꯑꯗꯨꯒ ꯃꯩꯗ ꯃꯩꯗ ꯑꯃꯨꯛ ꯀꯩꯅꯣ ꯇꯧꯗꯣꯏꯕ ꯁꯥꯍꯟꯕ꯭ꯔꯥ ꯀꯩꯅꯣ ꯃꯍꯤꯗꯣ ꯌꯥꯝꯅ ꯏꯁꯤꯡꯒꯤ ꯇꯥꯏꯞꯇ ꯅꯠꯇꯕꯤꯅ ꯈꯔ ꯀꯩꯅꯣ ꯇꯧꯕꯗꯣ ꯑꯩꯁꯨ ꯍꯥꯏꯕ ꯍꯩꯇꯤꯅꯤ
ꯍꯪꯒꯥꯝ ꯍꯪꯒꯥꯝ ꯑꯅꯧꯕꯁꯦ ꯀꯩꯅꯣ ꯃꯩꯗ ꯕꯣꯏꯜ ꯇꯧꯗꯣꯏꯔꯕ ꯃꯩꯗ ꯑꯃꯨꯛ ꯁꯧꯍꯟꯗꯣꯏꯕ
ꯍꯪꯒꯥꯝꯖꯔꯣ
ꯍꯪꯒꯥꯝꯗꯨꯔꯣ ꯑꯥ ꯍꯪꯒꯥꯝ ꯍꯧꯖꯤꯛꯀꯤ ꯍꯪꯒꯥꯝ ꯃꯍꯤꯒꯤꯗꯣ
ꯍꯣꯏ ꯍꯪꯒꯥꯝ ꯃꯍꯤꯗꯣ ꯍꯣꯏ ꯎ ꯆꯐꯨꯗ ꯑꯃꯨꯛ ꯕꯣꯏꯜ ꯇꯧꯗꯣꯏꯅꯦ
ꯄꯨꯦꯜ ꯇꯧꯗꯣꯏꯅꯦ ꯑꯗꯨꯒ ꯑꯃꯨꯛ ꯀꯨꯏꯅ ꯑꯃꯨꯛ ꯊꯝꯗꯣꯏꯔꯕ ꯀꯃꯥꯏꯅ ꯇꯧꯗꯣꯏꯅꯣꯕ
ꯑꯗ ꯋ ꯇꯧꯔꯒ ꯍꯥꯞꯅꯤꯡꯕ ꯑꯗꯨꯝ ꯍꯥꯞꯄ ꯌꯥꯏ ꯑ ꯅꯨꯃꯠꯇꯣ ꯍꯥ ꯎꯄꯦ ꯑꯗꯨꯒ ꯆꯤꯂꯤ ꯄꯥꯎꯗꯔ ꯃꯣꯔꯣꯛꯀꯤ ꯀꯩꯅꯣꯗꯣ ꯑꯁꯨꯕꯒꯤ ꯀꯩꯅꯣꯗꯣ ꯑꯗꯨ ꯍꯥꯞꯀꯅꯤ ꯑꯗꯨꯒ ꯑ ꯊꯨꯝꯁꯨ ꯈꯔ ꯍꯥꯞꯀꯅꯤ
ꯔꯍꯞꯗꯅꯤ ꯑꯥ ꯑꯗꯨꯒꯤ ꯃꯍꯤꯗꯣ ꯍꯥꯟꯅ ꯁꯤ
ꯑꯗꯨꯝ ꯍꯣꯏ ꯍꯣꯏ ꯑꯗꯨꯝ ꯁꯦꯝꯃꯒ ꯀꯩꯅꯣ ꯕꯣꯇꯜ ꯑꯃꯗ ꯍꯥꯞꯇꯣꯏꯅꯦꯕꯀꯣ
ꯇ
ꯈꯨꯝꯖꯤꯜꯂꯒ
ꯈꯨꯝꯖꯤꯜꯂꯒ ꯎꯝ ꯑꯗꯨꯒ ꯑꯗꯨꯒꯤ ꯃꯍꯤꯗꯣ ꯑꯃꯨꯛ
ꯍꯣꯏ
ꯀ
ꯃꯍꯤꯗꯣ ꯂꯧꯊꯣꯛꯑꯒ ꯑꯗꯨꯝ ꯍꯣꯏ ꯎꯝ ꯑꯗꯨꯝ ꯊꯝꯃꯣ ꯑꯗꯨꯒ ꯅꯪ ꯆꯥꯅꯤꯡꯉꯥꯏ ꯃꯇꯝꯗ ꯑꯗꯨꯝ ꯂꯧꯊꯣꯛꯑꯣ ꯑꯗꯨꯒ ꯃꯔꯣꯔꯣꯛ ꯃꯦꯠꯂꯨ ꯍꯝꯝ
ꯑ ꯃꯣꯔꯣꯛꯁꯤꯅ ꯑꯗꯨꯝ ꯆꯨꯝꯅꯒꯤ ꯃꯦꯠꯄ ꯑꯗꯨꯃꯥꯏꯅ ꯃꯦꯠꯄ꯭ꯔꯥ ꯉꯥꯔꯤꯒ ꯃꯣꯔꯣꯛ ꯑꯗꯨꯃꯥꯏꯅ ꯇꯧꯔꯒ ꯍꯪꯒꯥꯝꯝꯕ ꯍꯤꯗꯣꯡ ꯍꯩꯖꯟꯕꯣꯏ ꯋꯥꯔ
ꯍꯥ ꯐ꯭ꯔꯁꯁꯨꯏꯌꯦ
ꯃꯔꯤ ꯍꯥꯥ ꯔꯁꯏ ꯌꯥꯏ ꯃꯔꯤ ꯍꯥꯥ ꯄꯁꯏ ꯌꯥꯏ ꯃꯣꯔꯣꯛ ꯈꯛꯇ ꯇꯧꯔꯒ
ꯎꯝ
ꯇꯤꯜꯍꯧ ꯍꯥꯞꯅꯗꯦ ꯍꯥꯏ ꯁꯤꯍꯣꯏ ꯍꯥꯞꯄ꯭ꯔꯣ
ꯎꯝ ꯍꯥꯐ ꯗꯦꯗ ꯍ ꯍ ꯇꯤꯍꯥꯎꯗꯣ ꯑꯃꯨꯛ ꯍꯥꯞꯈ꯭ꯔꯗꯤ ꯃꯅꯝꯗꯣ ꯊꯣꯛꯍꯧꯋꯦꯕꯀꯣ ꯑꯗꯨ ꯃꯍꯤꯗꯣ
ꯑꯥ
ꯆꯥꯈ꯭ꯔꯕꯣ
ꯍꯧꯖꯤꯛ ꯍꯥ
ꯅꯪ ꯆꯥꯈ꯭ꯔꯕꯣꯕ ꯑꯗ ꯑꯥ
ꯆꯥꯒ꯭ꯔꯦ ꯆꯥꯒ꯭ꯔꯦ ꯑꯃꯨꯛ ꯑꯗꯨ ꯑꯃꯨꯔꯛꯂ ꯑꯅꯤꯔꯛꯂ ꯑꯗꯨꯃꯥꯏꯅꯗꯤ ꯑꯣꯏꯕꯅꯦ ꯑꯗꯣ ꯑꯗꯨꯀꯥꯟꯗ ꯍꯪꯖꯨ ꯍꯪꯒꯤꯕꯅꯦꯕ ꯑꯗꯨꯒ ꯍꯪꯒ꯭ꯔꯕꯗꯣ ꯑꯩ ꯀꯥꯎꯈ꯭ꯔꯦ
ꯎꯝ
ꯑꯃꯨꯛ ꯑꯩꯖꯨ ꯁꯦꯝꯒꯦ ꯇꯧꯕꯅꯤꯗ